ꯍꯜꯂꯣ
ꯍꯜꯂꯣ
ꯑꯥ
ꯇꯥꯕ꯭ꯔꯣ
ꯇꯥꯏ ꯇꯥꯏ
ꯀꯩꯗꯧꯔꯝꯃꯤꯅꯣ ꯅꯪꯕꯣ ꯅꯣꯡ ꯇꯥꯕ꯭ꯔꯣ ꯅꯣꯏ ꯑꯗꯣꯝꯒꯤ
ꯇꯥꯌꯧ ꯅꯣꯡ
ꯑꯣ ꯑꯁ ꯑꯩꯈꯣꯏ ꯁ꯭ꯋꯥꯏꯗꯦ ꯅꯣꯡ ꯇꯥꯗꯤꯅꯦ
ꯑꯁ ꯉꯁꯥꯏ ꯁꯟꯗꯥꯕꯝꯗ ꯑꯅꯦ ꯍꯥꯏꯖꯔꯤꯁꯦ
ꯅꯣꯡ ꯂꯧ ꯂꯕ ꯂꯣꯏꯔꯦ ꯍꯥꯏꯕ꯭ꯔꯣ
ꯉꯜꯂꯦꯗ ꯂꯧ ꯉꯟꯕ ꯂꯣꯏꯔ ꯀꯥꯔꯛꯄ
ꯂꯧ ꯂꯤꯡꯕ ꯂꯣꯏꯕꯩ ꯀꯩꯖꯥꯡ ꯆꯥꯗꯣꯏꯔꯕ
ꯌꯦꯟ
ꯌꯦꯟ
ꯎꯝ
ꯀꯅꯥꯅ ꯂꯩꯕ ꯆꯠꯈ꯭ꯔꯒꯦ
ꯑꯩꯈꯣꯏꯗꯥꯅ ꯂꯩꯔꯨꯔꯦ ꯀꯦ ꯖꯤ ꯑꯃ ꯂꯩꯔꯛꯑꯦ
ꯀꯦ ꯖꯤꯅꯒ ꯆꯥ ꯀꯣꯟꯅꯒꯗ꯭ꯔꯥ ꯍꯥꯏꯖꯦ
ꯀꯣꯟꯅꯩ ꯀꯦꯖꯤ ꯑꯃꯗꯨꯐꯥꯎ ꯂꯦꯝꯃꯦ ꯑꯩꯈꯣꯏꯅꯦ ꯑꯩꯉꯣꯏꯁꯨ ꯄꯤꯔꯅꯤ ꯍꯌꯦꯡꯗꯨꯁꯨ ꯑꯃꯨ ꯊꯝꯃꯅꯤ ꯑꯗꯨꯝ ꯂꯦꯃꯤ ꯍꯥꯏꯗꯤ ꯆꯥꯅꯗꯤꯦꯕ ꯊꯦ ꯃꯅ
ꯑꯣ ꯑꯍꯥꯎꯕ ꯑꯃꯗ ꯑꯩ ꯆꯥꯅꯤꯡꯉꯤꯗ ꯍꯛꯆꯥꯡꯁꯦ ꯉꯁꯤꯗꯤ
ꯎꯝ
ꯀꯗ ꯍꯥꯎꯕ ꯁꯥꯇꯣ
ꯑꯦꯁ ꯀꯅꯥꯅꯣ ꯉꯔꯥꯡꯒ ꯍꯩꯖꯥꯈꯤꯕꯗꯣ ꯃꯤ ꯁꯤꯕ ꯌꯥꯎꯅꯅꯤ ꯈꯨꯠꯇ
ꯅꯍꯥꯟ ꯈꯛꯇꯅꯤ ꯀꯩꯅꯣ ꯉꯍꯥꯏ ꯆꯥꯈꯤꯕꯗꯣ ꯑꯇꯩ ꯆꯥꯔꯛꯇꯦ
ꯑꯥꯔꯦ ꯉꯍꯩꯗꯣ ꯀꯩꯗ ꯍꯥꯎꯏꯤꯅꯣ ꯑꯩꯗꯤ ꯍꯪꯀꯣꯛꯑ ꯌꯥꯝꯅ
ꯏꯁ ꯍꯥꯎꯋꯦꯍꯦ ꯑꯩꯅ ꯊꯣꯡꯉ ꯑꯝꯛꯇꯪ ꯆꯥꯎ ꯈꯪꯅꯤ ꯃꯍꯥꯎꯗꯣ
ꯃꯥꯒꯤ ꯊꯅꯪ ꯊꯅꯪ ꯂꯥꯎꯕꯒ ꯌꯥꯎꯕꯗꯣ ꯑꯁ ꯊ ꯊꯤꯑꯦ ꯑꯗꯨꯗ ꯌꯥꯝꯅ ꯆꯥꯕꯗ
ꯑꯩꯈꯣꯏꯗꯤ ꯑꯗꯨꯒꯤ ꯊꯅꯪ ꯊꯅꯪ ꯂꯥꯎꯕꯗ ꯆꯥꯕꯗ ꯃꯍꯥꯎ ꯑꯃ ꯂꯩ
ꯑꯁ ꯑꯩꯥ ꯑꯗꯨ ꯌꯥꯝ ꯍꯥꯏꯅꯗꯦ
ꯑ ꯌꯨꯝꯗ ꯉꯍꯥꯏꯕꯨꯗꯤ ꯆꯥꯗꯦꯕꯀꯣ
ꯎꯝ
ꯍꯥꯎꯗꯤ ꯍꯥꯎꯋꯦ ꯉ ꯍꯥꯏꯁꯦ
ꯌꯥꯝ ꯂꯩ ꯆꯥꯅꯤꯡꯗꯦ ꯃꯣꯏ ꯐ꯭ꯔꯦꯁꯀꯤ ꯉꯥꯗ ꯑꯩꯅ ꯈ꯭ꯋꯥꯏꯗꯗꯒꯤ ꯆꯥꯅꯤꯡꯕ ꯍꯥꯏꯕ꯭ꯔꯥ
ꯑꯣ
ꯑꯍꯤꯂꯥꯗꯣ ꯔꯧ ꯃꯥꯟꯕꯗꯣ
ꯑꯍꯦꯂꯥꯗꯤ ꯍꯥꯎꯏ ꯀꯩꯅꯣ
ꯑꯗꯨꯒ ꯂꯧ ꯔꯧ ꯃꯥꯟꯕ ꯃꯆꯥꯗꯣ ꯑꯗꯨꯗ ꯆꯥꯅꯩ
ꯑꯍꯦꯂꯥꯗꯣ ꯉꯥ ꯉꯥ ꯀꯧꯇꯥꯥꯒꯤ ꯁꯨꯃꯥꯏꯅ ꯇꯧꯕꯅꯦ
ꯍꯣꯏ ꯍꯣꯏ ꯆꯥꯗꯕ ꯀꯨꯏꯔꯦ ꯑꯗꯨ
ꯑꯗꯣ ꯑꯩꯗꯤ ꯑꯍꯦꯂꯥꯗꯗꯤ ꯉꯥꯍꯩꯅꯦ ꯍꯥꯎꯌꯣ
ꯅꯣꯏ ꯍꯥꯎꯖꯕꯅꯤꯅ ꯑꯩꯈꯣꯏꯅ ꯃꯅꯝꯗꯣ ꯍꯩꯅꯗꯕꯅꯤ
ꯑꯁ ꯑꯩꯅ ꯊꯣꯡꯉꯀꯥꯟꯗ ꯅꯪ ꯆꯥꯔꯀꯥꯟꯗ ꯅꯪ ꯍꯥꯎꯇꯦꯒ ꯍꯥꯏꯕ ꯉꯝꯃꯣꯏꯁꯦ
ꯕꯣꯔꯥꯃꯅꯃꯦꯒꯒ
ꯑꯩꯈꯣꯏꯗꯤ ꯃꯦꯖꯤꯛꯅꯤ ꯑꯩꯈꯣꯏ ꯈꯨꯠꯇ ꯄꯥꯏꯔꯤꯁꯤꯦ
ꯎꯝ
ꯙꯛ ꯂꯒꯥꯎꯅꯅꯦ ꯂꯧ ꯁꯅꯝꯗꯨꯣ ꯆꯠ ꯁꯨꯖꯜꯂꯒ ꯊꯥꯎꯗꯨ ꯁꯠ ꯁꯠ ꯊꯥꯖꯔꯒꯅꯦ ꯃꯨꯟꯇꯛ ꯂꯧꯔꯒ
ꯎꯝ
ꯀꯩꯅꯣꯗꯣ ꯉꯥꯍꯩꯗꯣ ꯑꯗꯣꯍꯩꯁꯦ ꯅꯪ ꯑꯃꯝꯕ ꯅꯪꯉꯝꯗꯒꯤ ꯆꯥꯒꯦ ꯍꯥꯏꯔꯗꯤꯅꯦ ꯀꯃꯥꯏꯅ ꯊꯣꯡꯅꯤ ꯈꯪꯕ꯭ꯔꯥ ꯁꯤꯡ ꯑꯁꯥꯕꯗꯣ ꯑꯗꯨꯗ ꯉꯥꯍꯩꯗꯣ ꯍꯥꯟꯅ ꯆꯥꯝꯊꯣꯛꯛꯑꯣ ꯉꯥꯏꯍ ꯔꯦꯛ ꯃꯅꯝꯗꯣ ꯂꯣꯏ ꯆꯠꯈ꯭ꯔꯅꯦꯕꯀꯣ ꯑꯗꯨꯒ ꯊꯥꯎꯗꯤ ꯈꯤꯇꯪ ꯅꯝꯇꯛꯅ ꯍꯥꯏꯇꯥꯔꯦ ꯃꯥꯅ ꯀꯩꯅꯣ ꯇꯧꯕ ꯆꯥꯡꯗꯨꯒ ꯉꯥꯒꯤ ꯆꯥꯡꯗꯨꯒ
ꯑꯝ
ꯀ ꯑꯃ ꯊꯣꯡꯉꯦ ꯈꯜꯂꯁꯦꯕ ꯀꯣ ꯈꯤꯇꯪ ꯅꯝꯇꯛ ꯇꯥꯔꯦ ꯀꯦꯖꯤꯗꯨꯗ ꯈꯤꯇꯪ ꯅꯝꯇꯛ ꯑꯗꯨꯒ ꯃꯈꯨꯕ ꯃꯈꯨꯝ ꯈꯨꯝꯖꯤꯜꯂꯒ ꯃꯍꯤ ꯊꯣꯛꯣꯂꯛꯑꯅꯤꯗꯅ ꯑ ꯇꯧ ꯆ ꯅꯪ ꯗ
ꯑ ꯂꯩꯕ
ꯑꯍꯥꯟꯕꯗ ꯆꯥꯡ ꯑꯃꯗꯤ ꯉꯧꯈ꯭ꯔꯅꯤꯅꯀꯣ ꯑꯗꯨꯒ ꯇꯤꯜꯍꯧ ꯆꯅꯝꯒ ꯀꯩ ꯀꯥ ꯃꯔꯨ ꯃꯔꯥꯡ ꯀꯩꯀꯥ ꯂꯣꯏ ꯍꯥꯞꯆꯤꯜꯂꯣ ꯁꯤꯠꯂꯣ ꯃꯆꯨꯗꯣ ꯃꯣꯔꯣꯛ ꯀꯩꯀꯥꯒ ꯑꯗꯨꯒ ꯍꯩꯖꯤꯜꯂꯣ ꯑꯗꯨꯒ ꯉꯥꯏꯍꯥꯛ ꯀꯕ ꯀꯥꯕ ꯉꯧꯔꯣ ꯑꯗꯨ ꯏꯁꯤꯡ ꯆꯥꯛꯧꯅ ꯁꯥꯕꯗꯣ ꯍꯩꯖꯤꯜꯂꯑꯣ ꯗꯤ ꯄꯨꯔꯞ ꯄꯨꯔꯞ ꯄꯨꯞ ꯄꯨꯅꯞ ꯄꯨꯇꯞ ꯁꯋꯥꯜꯂꯒ ꯂꯥꯡꯇꯛ ꯇꯥꯕ ꯃꯍꯤꯗꯨꯒ ꯆꯥꯎꯉ ꯀꯌꯥꯝ ꯍꯥꯡꯒꯦꯣ
ꯑꯁ ꯇꯜꯂꯦ ꯍꯥꯏꯅꯔꯤꯦ ꯑꯗꯣ ꯀꯩꯅꯣꯗꯤ ꯍꯥꯎꯋꯦ ꯑꯇꯦꯛꯄꯗꯣ ꯍꯥꯏꯗꯤ ꯑꯩꯈꯣꯏ ꯁ꯭ꯋꯥꯏꯗ ꯌꯣꯛꯅꯕꯗ
ꯑꯥ
ꯑꯗꯨꯗꯤ ꯍꯥꯎꯋꯦ ꯍꯥꯏꯅ
ꯍꯧꯖꯤꯛ ꯃꯅꯤꯄꯨꯔꯗ ꯉꯥꯍꯩ ꯐꯥꯝ ꯌꯥꯝ ꯇꯧꯅꯔꯝꯃꯦ ꯑꯗꯨ ꯍꯥꯎꯋꯦ ꯍꯥꯏꯅꯦ ꯑꯩꯁꯨ ꯑꯇꯦꯛꯞꯄ ꯐ꯭ꯔꯤꯖ ꯏꯆꯥ
ꯑꯩꯁꯨ ꯆꯥꯗ꯭ꯔꯤ ꯐꯃꯥ ꯍꯣꯏ ꯑꯩ ꯂꯩꯇ꯭ꯔꯤꯉꯩꯗ ꯆꯥꯂꯦ
ꯑ ꯀꯥꯆꯂꯅ
ꯑꯩꯅ ꯑꯥꯔꯦꯟꯇ ꯂꯩꯔꯤꯉꯩꯒꯤꯗꯣ
ꯑꯣ ꯑꯁ ꯍꯥꯎꯕꯅꯦꯍꯦ ꯉꯥꯏꯍꯥꯏ ꯑꯩꯗꯤ ꯉꯥꯏꯍꯩꯁꯦ ꯍꯥꯎꯕꯅꯤ ꯀꯩꯅꯣ ꯈꯪꯗ
ꯈꯪꯗꯦ ꯑꯩꯗꯤ ꯃꯣꯏꯒꯤ ꯉꯍꯩ ꯊꯣꯡꯕꯅꯤ ꯀꯥꯏꯅꯒ ꯇꯧꯕꯗꯣ
ꯑꯥ
ꯍꯥꯎꯇꯦ ꯁꯔꯦꯡ ꯍꯣꯡꯕꯁꯨ ꯍꯩꯅꯗꯦ ꯀꯩꯅꯣꯝ ꯏꯇꯧ ꯇꯧꯔꯦ
ꯑꯁ ꯑꯩꯗꯤ ꯄꯥꯝꯃꯦꯍꯦ ꯁꯔꯦꯡ ꯊꯣꯡꯕ ꯀꯥꯁ ꯄꯥꯝꯕꯅꯒ ꯊꯣꯡꯕ ꯐꯟꯅ ꯂꯧꯈꯠꯂꯦ ꯑꯗꯨꯒ ꯍꯤꯗꯥꯛꯀ ꯃꯥꯔꯤꯕꯩ ꯈꯒꯥꯎꯁꯤꯗꯤ ꯎꯝ
ꯑꯁ ꯌꯥꯝ ꯍꯤꯗꯥꯛꯂꯣ
ꯑꯦ ꯁꯤꯤꯗꯖꯤꯗꯤ ꯅꯨꯄꯥꯅꯤ ꯀꯩꯅꯣꯅꯦ
ꯅꯨꯄꯥꯅꯤ ꯅꯨꯄꯥꯅꯤ ꯀꯩꯅꯣꯅꯦꯗ ꯅꯠꯇ꯭ꯔꯣ ꯃꯥꯡꯅꯔꯤ ꯃꯌꯥꯝꯗꯣ
ꯑꯗꯨꯗꯤ ꯃꯣꯏꯗꯤ ꯍꯦꯟꯖꯟꯕꯅꯦꯍꯦ ꯑꯩꯈꯣꯏꯗꯤ ꯍꯦꯟꯖꯟꯕꯤꯗꯨ ꯅꯠꯇꯅ
ꯎꯝ
ꯗꯥꯛ ꯍꯥꯏꯁꯤꯗꯤ ꯁꯤꯗ ꯍꯤ ꯊꯥꯡꯅꯤꯅꯦꯦ ꯅꯪ ꯂ
ꯃꯥꯡꯕꯗ ꯃꯥꯡꯕꯗ ꯃꯤꯀꯨꯞ ꯐꯥꯎꯗꯦꯗ
ꯅꯣꯏ ꯕꯥꯍꯣꯏ ꯍꯤꯗꯥꯛ ꯊꯛꯏꯗꯨꯅꯤ ꯀꯩꯗ ꯃꯥꯡꯉꯒꯦ
ꯅꯥꯟꯦ ꯗ
ꯊꯕꯛ ꯁꯨꯔꯤꯗꯨꯅ ꯀꯜꯂꯤꯗꯣ ꯑꯣꯠꯇ꯭ꯔꯣ ꯃꯁꯥ ꯍꯤꯗꯥꯛ ꯈꯤꯇꯪ ꯄꯥꯏꯕꯒꯦ
ꯄ꯭ꯔꯣ ꯄ꯭ꯔꯣ ꯏꯔꯥꯗ ꯂꯣꯏꯈꯤꯕꯅꯤ
ꯅꯣꯏ ꯕꯥꯗꯣ ꯅꯪ ꯈꯪꯕꯕꯨ ꯌꯨ ꯐꯟ ꯊꯥꯛꯑꯝꯕ꯭ꯔꯣ ꯑꯩꯈꯣꯏꯗꯤ ꯑꯩꯈꯣꯏ ꯕꯥꯗꯣ ꯑꯩꯅ ꯈꯪꯉꯛꯄꯗꯅꯦ ꯌꯨ ꯀꯩꯁꯨ ꯌꯥꯝ ꯊꯥꯝꯗꯦꯕ ꯃꯥꯅ ꯊꯛꯀꯦ ꯊꯛꯕꯗꯅꯦ ꯂꯤꯂꯥꯁ ꯑꯍꯨꯝ ꯎꯝ ꯑꯗꯨꯝ ꯌꯨ ꯊꯕ ꯈꯨꯗꯤꯡꯒꯤꯅꯤ ꯃꯥ ꯒꯤꯂꯥꯁ ꯑꯍꯨꯝ ꯊꯛꯒꯅꯦ ꯑꯗꯨꯝ ꯄꯣꯊꯥꯕꯤ ꯆꯥꯛ ꯐꯟ ꯆꯥꯔꯦꯗꯅ ꯑꯗꯨꯒ ꯇꯨꯝꯕꯤ ꯑꯩꯈꯣꯏ ꯕꯥꯅ ꯌꯨꯡꯉꯥꯎ ꯂꯥꯛꯄꯁꯦ ꯅꯣꯡꯃꯇ ꯎꯗ꯭ꯔꯤꯌꯦ ꯑꯥ ꯑꯃꯨꯛ ꯈꯛꯇꯪꯗꯤ ꯎꯒ꯭ꯔꯦ꯫ ꯑꯩꯈꯣꯏꯕꯥ ꯃꯃꯥꯟꯅꯕ ꯄꯨꯟꯕ꯭ꯔꯥ ꯀꯩꯅꯣ ꯊꯧꯔ ꯍꯟꯖꯜꯂꯒ ꯑꯩꯈꯣꯏ ꯃꯥꯏ ꯁꯧ ꯂꯥꯡꯕ꯫ ꯑꯈꯣꯏ ꯕꯥꯅ ꯑꯈꯣꯏ ꯃꯥꯅ ꯏꯁꯧꯖꯦ ꯄꯪꯂꯥꯡ ꯂꯥꯡꯖꯤꯜꯂꯕꯀꯣ ꯑꯩꯈꯣꯏꯕꯥꯅ ꯐꯨꯔꯒ ꯃꯄꯥꯟꯗ ꯊꯤꯟꯕ ꯑꯗꯨꯃꯗꯤ ꯈꯪꯍꯧ꯫ ꯑꯗꯨ ꯑꯗꯨ ꯃꯇꯨꯡ ꯂꯨ ꯉꯥꯎꯕ ꯁꯣꯡꯉꯕꯨꯗꯤ ꯑꯩꯅ ꯈꯪꯉꯛꯄꯗ
ꯑꯗꯨꯗꯤ ꯑꯩꯈꯣꯏ ꯃꯥꯅ ꯄꯉꯥꯡ ꯉꯥꯡꯖꯟꯕꯩ ꯐꯨꯕꯅꯤꯗ ꯁꯥꯎꯕ
ꯎꯝ
ꯂꯩꯃꯤꯟꯅꯔꯗꯤ ꯅꯣꯡ ꯐꯥꯗꯣꯛꯇ ꯑꯣꯏꯖꯨ ꯁꯦꯠ ꯂꯥꯎꯅ ꯊꯥꯏꯗꯅ꯫ ꯑꯗꯨꯃꯥꯏꯅ ꯅꯣꯏ ꯕꯥꯅ ꯅꯣꯏ ꯃꯥ ꯐꯨꯕ ꯎꯔꯕꯅ ꯎꯔꯥ
ꯍꯣꯏꯅꯦ
ꯍꯣꯏ ꯑꯗꯨꯒ ꯆꯞ ꯃꯥꯟꯅꯩ ꯍꯌꯦꯡꯋꯥꯏꯖꯨ ꯅꯪꯅ ꯑꯩꯅ ꯈꯤꯇꯪ ꯉꯥꯎꯔ ꯍꯜꯂꯛꯄꯗ ꯅꯪꯅ ꯏꯁꯧ ꯂꯥꯡꯁꯤꯜꯂꯛꯑꯗꯤ ꯑꯩꯅ ꯅꯪ ꯁꯦꯠ ꯂꯥꯎꯅ ꯊꯥꯗꯣꯏꯅꯤ
ꯎꯝ ꯎꯝ ꯎꯝ ꯃꯤ ꯁꯤꯕ ꯌꯥꯎꯉꯅꯤꯍꯦ꯫
ꯀꯩꯒꯤꯅꯣ ꯍꯥꯏ꯭ꯁ
ꯌꯥꯎꯗꯣꯏꯅꯤꯗꯅ
ꯁꯤ ꯇꯥꯏꯕꯪꯒꯤ ꯆꯠꯅꯕꯤ ꯅꯠꯇꯕ꯭ꯔꯕꯥ?
ꯆꯠꯅꯕꯤꯅꯤꯅ ꯍꯦꯛꯇ ꯌꯥꯔꯕ꯭ꯔꯥ
ꯊꯤꯕꯗ ꯄꯨꯕꯁꯨ ꯌꯥꯔꯣꯏꯗꯕ ꯂꯟ ꯊꯨꯝ ꯈꯔ ꯄꯩꯁꯥ ꯅꯨꯡꯁꯥ ꯈꯔꯁꯤꯒꯤꯗꯃꯛꯇ꯫ ꯃꯤꯑꯣꯏꯕꯖꯦ ꯃꯤꯑꯣꯏꯕꯁꯦ ꯑꯗꯨꯝ ꯀꯩꯅꯣ ꯇꯧꯔ ꯂꯩꯔꯁꯦ ꯍꯥꯏ ꯥꯔ ꯕ
ꯍꯥꯏꯗꯦ ꯍꯥꯏꯗꯦ
ꯅꯨꯡꯁꯤꯕꯗꯨꯅꯦ ꯅꯨꯡꯁꯤꯕꯗꯨꯅꯦ ꯃꯔꯨꯖꯦ ꯅꯨꯡꯁꯤꯅꯅ ꯂꯩꯕꯗꯨꯅꯦ ꯃꯔꯨꯖꯦ ꯅꯪ ‌ꯑꯃ ꯑꯥ ꯀꯦꯅꯤ ꯃꯉꯥꯡ ꯍꯥꯏꯕ ꯀꯦꯅꯦꯗꯤ ꯃꯉꯥꯡ ꯍꯥꯏꯕ ꯐꯦꯁꯕꯨꯛꯇ ꯚꯤꯗꯤꯑꯣ ꯊꯥꯒꯠꯄꯗꯣ ꯈꯪꯕ꯭ꯔꯥ ꯃꯥꯏ ꯅꯨꯄꯤꯒ
ꯑꯥ ꯑꯥ
ꯑꯗꯨ ꯌꯦꯡꯉꯨ ꯅꯨꯡꯁꯤꯅꯅ ꯂꯩꯇ꯭ꯔꯥ ꯅꯨꯄꯥꯗꯨꯅ ꯌꯨ ꯊꯛꯄꯗꯣ ꯅꯨꯄꯤꯗꯨꯅ ꯄꯥꯝꯗ꯭ꯔꯖꯨ ꯈꯤꯇꯪ ꯁꯞꯄꯣꯔꯇꯤꯞ ꯑꯣꯏꯔ ꯂꯩꯅꯗ꯭ꯔꯣ꯫ ꯑꯗꯨꯃꯥꯏ ꯂꯩꯒꯗꯕ ꯑꯩꯈꯣꯏꯖꯨ ꯀꯣ ꯌꯨꯅꯣ꯫
ꯌꯥꯝ ꯂꯣꯜꯂꯦꯗ
ꯂꯣꯟꯕꯩ ꯋꯥꯖꯤ ꯅꯠꯇꯦꯗ ꯁꯨꯝ ꯇꯧꯍꯟꯅꯤꯡꯕꯗꯣ ꯍꯥꯏꯕ ꯋꯥꯅꯤ꯫ ꯍꯌꯦꯡꯋꯥꯏ ꯏꯆꯥ ꯏꯁꯨ ꯃꯃꯥꯡꯗꯒ ꯅꯪ ꯌꯨꯊꯠꯄ ꯈꯣꯠꯄ ꯀꯥꯏꯅ ꯈꯟꯅꯔꯒ ꯂꯩꯕꯗꯣ ꯑꯗꯣ ꯑꯉꯥꯡꯒꯤ ꯃꯥꯏꯟꯗꯀꯣ ꯌꯥꯝ ꯂꯥꯟꯅ ꯂꯧꯒꯤꯅꯦꯕ
ꯎꯝ
ꯑꯗꯨꯅ ꯊꯛꯎ ꯆꯥꯔꯨꯔꯖꯨ ꯅꯨꯄꯥ ꯅꯪ ꯇꯧꯏꯗꯣ ꯄꯥꯝꯗꯦꯀꯣ ꯑꯗꯨꯃꯥꯏꯅ ꯇꯧꯕ ꯇꯧꯅꯨ ꯅꯆꯥꯥ ꯅꯁꯨ ꯆꯥꯎꯈꯠꯂꯛꯑꯒꯥ ꯑꯗꯨꯃꯥꯏꯅ ꯋꯥꯍꯩꯗꯨ ꯐꯖꯕ ꯉꯥꯡꯉꯗꯤ ꯏꯀꯥꯏꯑꯛꯀꯅꯦꯕ ꯅꯠꯇ꯭ꯔꯥ ꯑꯗꯨ ꯅꯠꯇꯕꯤꯗ ꯍꯦꯛꯇ ꯍꯟꯖꯤꯜꯂꯛꯄꯒ ꯌꯧ ꯌꯧ ꯌꯧꯅ ꯆꯤꯛꯀꯦ ꯇꯧꯕꯗꯨꯗꯤ ꯁꯥꯎꯅꯤꯡꯉꯛꯀꯅꯦꯕ ꯊꯧꯔꯤꯕ
ꯑꯦ ꯑꯩꯗꯤ ꯑꯩꯗꯤ ꯌꯧ ꯌꯧ ꯌꯧꯗꯧꯗꯅꯤ ꯑꯩ ꯅꯣꯡꯉꯥꯏꯖꯤꯡꯅꯤ ꯅꯪ ꯈꯪꯗ꯭ꯔꯥ
ꯑꯗꯣ ꯅꯪ ꯑꯗꯨꯝ ꯆꯩ ꯆꯥꯅꯤ
ꯑꯩꯗꯤ ꯐꯨꯅꯗꯣꯏꯅꯤ ꯍꯦꯛꯇ ꯇꯠꯅꯅ ꯐꯨꯇꯠꯅꯗꯣꯏꯅꯤ
ꯀꯩꯅꯣ ꯍꯥꯏꯁꯦꯅꯦ ꯅꯪ ꯑꯩꯉꯣꯟꯗ ꯈꯨꯠ ꯍꯟꯗꯣꯔꯤꯕ꯭ꯔꯥ ꯍꯥꯏꯁꯦ
ꯐꯨꯇꯠꯅꯗꯣꯏꯅꯦ ꯂꯝ ꯍꯦꯜꯂꯗꯤ
ꯇꯧꯅꯨ ꯇꯧꯅꯣ ꯇꯧꯅꯣ ꯇꯧꯅꯣ ꯅꯨꯄꯤꯅ ꯃꯄꯨꯔꯣꯏꯕꯗ ꯈꯣꯡꯅ ꯈꯣꯞꯅ ꯁꯣꯛꯄꯖꯦ ꯁꯔꯒꯔꯥ‌ ꯐꯪꯗꯦ ꯍꯥꯏꯅꯕꯅꯦ
ꯎꯝ
ꯑ ꯁꯤꯔꯀꯥꯟꯗ ꯃꯩ ꯊꯥꯕꯗꯅꯦ ꯀꯣ ꯆꯥꯛꯄ ꯉꯝꯗꯦ ꯍꯥꯏꯅꯕꯅꯤ
ꯍꯣꯏ ꯍꯣꯏ
ꯎꯝ ꯀꯗꯣꯏꯅꯣ ꯅꯪꯕ ꯍꯧꯖꯤꯛꯐꯥꯎ
ꯌꯦꯟ ꯁꯪꯉꯤ
ꯍꯧꯗꯣꯡꯅ ꯌꯦꯡ ꯂꯥꯛꯄ꯭ꯔꯥ ꯍꯥꯏꯁꯦ
ꯂꯥꯛꯏ
ꯍꯧꯗꯣꯡꯅꯦꯅ ꯆꯤꯜꯍꯥꯎꯈꯤꯕ ꯍꯧꯗꯣꯡꯗꯣ
ꯑꯥ ꯌꯦꯟꯒ ꯂꯥꯛꯏꯒ
ꯉꯥꯒꯨꯝꯕ ꯁꯦꯝꯕ ꯌꯦꯟꯒꯨꯝꯕ ꯀꯣ ꯇꯧꯕꯁꯦ ꯃꯗ ꯃꯣꯏꯗꯤ ꯃꯄꯥꯡꯒꯟ ꯀꯟꯕꯅꯦ
ꯎꯝ
ꯂꯥꯛꯇꯧꯒꯦ ꯌꯥꯝ ꯍꯣꯠꯅꯕꯅꯦ ꯑꯍꯥꯎꯕꯁꯦ ꯄꯥꯝ ꯍꯔꯥꯎꯕ ꯃꯣꯏ ꯉꯥꯍꯤꯡ ꯁꯥꯍꯟꯁꯦ
ꯇꯥꯃꯦ
ꯎꯝ
ꯑꯥꯃ
ꯃꯣꯏꯅꯒ ꯎꯆꯤ ꯐꯥꯔꯒ ꯆꯥꯕꯁꯤꯗꯤ ꯑꯩꯈꯣꯏꯅ ꯑꯍꯥꯎꯕꯨꯝ ꯆꯥꯕꯒꯨꯝꯕꯅꯦ
ꯎꯝ ꯎꯝ ꯎꯆꯛꯆꯤꯗꯣ ꯑꯩꯈꯣꯏꯗꯤ ꯐꯥꯔꯒ ꯆꯥꯗꯦꯕꯣ
ꯑ
ꯎꯆꯤꯗꯣ ꯐꯥꯔꯒ ꯆꯥꯗꯦꯕ ꯍꯨꯟꯗꯣꯛꯑꯦꯕ ꯃꯣꯏ ꯍꯥꯇꯣꯛꯑ
ꯑꯗꯨꯗꯣ ꯃꯣꯏꯕꯨꯛ ꯈꯟꯕ ꯑꯣꯏꯕꯔꯣꯒꯅꯤ
ꯎꯝ
ꯍꯧꯗꯣꯡ ꯃꯆꯥ ꯁꯦꯝꯕ ꯑꯕꯣꯝꯁꯦꯀꯣ ꯑꯣꯆꯥꯔꯁꯤ ꯂꯒꯥꯣ ꯎ ꯎꯆꯤ ꯄ ꯐꯥꯕ
ꯎꯝ
ꯑꯗꯣꯡ ꯄꯤꯗꯨꯅꯅꯦ ꯃꯆꯥ ꯄꯤꯖꯅꯤꯡꯗꯅꯣ ꯎꯆꯁ ꯅꯠꯇ꯭ꯔꯒ ꯎꯆꯦꯛꯁꯦ ꯐꯥꯝ ꯄꯨꯔꯛꯑꯅꯤꯗꯅ ꯑꯗꯨꯒ ꯉꯔꯥꯎ ꯉꯔꯥꯎ ꯇꯂꯒꯅ ꯑꯅꯤ ꯀ ꯃꯆꯥꯗꯨꯗꯤ ꯃꯔꯥꯡꯁꯨ ꯄꯨꯁꯜꯂꯛꯗ ꯃꯆꯥꯗꯤ ꯆꯥꯕ ꯍꯩꯇꯕ ꯍꯩꯕꯗꯨ ꯅꯠꯇꯕꯗꯣ ꯑ ꯑꯩꯈꯣꯏꯅ ꯇꯥꯟꯊꯣꯛꯀꯗꯧꯅꯦ ꯀꯔꯣꯊꯣꯛꯀꯣꯑꯣꯅ
ꯎꯝ
ꯑꯗꯨ ꯄꯨꯔ ꯆꯠꯀꯅꯤꯗꯅ ꯆꯥꯗꯕꯤꯗ ꯃꯀꯣꯛ ꯈꯔ ꯆꯥꯊꯣꯛꯑꯒ ꯊꯝꯃꯝ ꯑꯗꯨꯃꯥꯏꯅ ꯀꯥꯡ ꯃꯈꯥꯗ ꯎꯆꯦꯛꯀ ꯂꯩꯔꯝꯃꯤ ꯀꯩꯅꯣꯅꯦ
ꯑꯧ ꯃꯣꯏꯅ ꯄꯨꯁꯟꯕꯩ
ꯎꯝ
ꯌꯥꯝ ꯂꯩꯕꯅꯦ
ꯍꯧꯗꯣꯡꯁꯦ ꯄꯤꯛꯏꯉꯩꯗꯅ ꯍꯦꯟ ꯅꯨꯡꯁꯤꯅꯦ ꯃꯃꯤꯠ ꯀꯁꯦ ꯇꯔꯥꯎ ꯇꯔꯥꯎꯔꯗꯅꯀꯣ ꯁꯅꯥꯒ ꯁꯥꯟꯅꯗꯅ ꯆꯥꯎꯔꯀꯥꯟꯗ ꯐꯨꯅꯤꯡꯕꯩ ꯋꯥꯅꯤ
ꯌꯨꯅꯤꯠ ꯆꯞ ꯃꯥꯟꯅꯩ
ꯍꯧꯈꯣꯏꯁꯦ ꯄꯤꯉꯗꯦ ꯅꯨꯡꯁꯤꯗ꯭ꯔꯥ ꯕꯔꯥꯠꯇ꯭ꯔꯥ ꯑꯗꯨꯒ ꯆꯥꯎꯔꯀꯥꯟꯗ ꯑꯃꯣꯠ ꯑꯀꯥꯏ ꯆꯥꯔ ꯃꯅꯝ ꯅꯝꯊꯤꯔ ꯂꯥꯛꯀꯗꯦꯕ
ꯂꯥꯛꯄꯅꯤ ꯏꯔꯨꯖꯒꯦꯁꯨ ꯌꯥꯔꯣꯏꯗ꯭ꯔꯦ
ꯄꯤꯛꯏꯉꯩꯗꯒꯤ ꯈꯔ ꯈꯩ ꯂꯨꯖꯕ ꯇꯝꯈ꯭ꯔꯗꯤ ꯃ ꯀꯩꯁꯨ ꯇꯧꯗꯕꯅꯦ ꯆꯥꯎꯔꯀꯥꯟꯗ ꯂꯨꯖꯕꯅꯦ ꯀꯔꯤꯝ ꯀꯥꯟꯗꯦꯕ